ꯂꯩ
ꯅꯪꯗꯤ ꯆꯞ ꯆꯥꯔꯕ꯭ꯔꯣ
ꯆꯥꯛ ꯆꯥꯔꯦ ꯅꯪꯒꯤ ꯃꯈꯣꯟꯁꯦ ꯈꯤꯇꯪ ꯀꯜꯂꯦ ꯍꯧꯖꯤꯛꯇꯤ
ꯑꯩꯅ ꯀꯟꯅ ꯂꯥꯎꯔꯕꯅꯦ ꯍꯧꯖꯤꯛꯇꯤ
ꯑꯧ ꯑꯗꯨꯅ ꯐꯩꯌꯦ ꯑꯗꯨꯗꯤ ꯇꯥꯔꯦ ꯆꯥꯛ ꯆꯥꯔꯦ ꯆꯥꯛ ꯆꯥꯊꯣꯛꯈ꯭ꯔꯦ ꯑꯩꯁꯦ ꯍꯣꯔꯦꯟ ꯀꯩꯅꯣ ꯆꯠꯀꯗꯧꯕꯅꯤꯅ ꯀꯣ ꯂꯝꯄꯥꯛꯇ ꯆꯠꯀꯗꯕꯅꯤꯅ ꯑꯗꯒꯤ ꯑꯃꯨꯛ ꯆꯥꯛ ꯑꯃꯨꯛ ꯑꯃꯨꯛ ꯊꯣꯡꯗꯣꯏꯅꯦꯕ ꯃꯔꯛꯁꯤꯗ ꯑꯗꯨꯗꯨꯅ ꯍꯥꯟꯅ ꯆꯥꯊꯣꯛꯑꯕ ꯑꯗꯨꯒ ꯇꯨꯝꯍꯜꯂꯒꯦ ꯑꯗꯒꯤ ꯇꯨꯝꯍꯜꯂꯒ ꯑꯃꯨꯛ ꯇꯨꯝꯍꯟꯗ꯭ꯔꯗꯤ ꯍꯣꯔꯦꯟ ꯑꯃꯨꯛ ꯆꯥꯕ ꯌꯥꯔꯣꯏꯗ꯭ꯔꯥ
ꯑꯗꯨꯗꯨꯅꯦ ꯆꯨꯝꯃꯤ ꯅꯪ ꯌꯥꯝ ꯍꯩ ꯑꯩ ꯀꯟꯅ ꯊꯣꯡꯔꯤꯑꯦ ꯍꯧꯖꯤꯛ ꯆꯥꯛ ꯎꯗꯤ ꯂꯣꯏꯔꯦ ꯌꯦꯟꯁꯥꯡ ꯊꯣꯡꯔꯤꯑꯦ
ꯑꯣ ꯀꯟꯅ ꯊꯣꯡꯉꯦꯕ ꯀꯩ ꯌꯦꯟꯁꯥꯡ ꯊꯣꯡꯉꯤꯅꯣ
ꯑꯩꯁꯦ ꯑꯗꯨꯝ ꯌꯥꯝ ꯆꯝꯅ ꯊꯣꯡꯉꯅꯤ ꯆꯝꯐꯨꯠ ꯊꯣꯡꯉꯅꯤ ꯆꯥꯗꯧꯔꯕꯅꯤ
ꯍ ꯑꯣ ꯑꯗꯨꯒ ꯅꯪ ꯀꯗꯥꯏꯗ ꯆꯠꯇꯄꯤꯅꯣꯕ
ꯑꯩꯁꯦ ꯌꯨꯝꯆ ꯆꯠꯄ ꯌꯥꯏ ꯍꯣꯔꯦꯟ ꯅꯨꯡꯊꯤꯤꯟꯗꯨꯋꯥꯏꯗꯀꯣ ꯑꯗꯨꯒꯤꯅꯦꯕ ꯑꯩꯅ ꯑꯗꯣ ꯍꯧꯖꯤꯛ ꯁꯦ ꯑꯩ ꯆꯠꯊꯣꯛ ꯁꯤ ꯆꯠꯊꯣꯛꯗꯧꯔꯕꯅꯦꯕ ꯑꯗꯨꯒꯤꯗꯤ ꯑꯩ ꯃꯊꯪ ꯃꯊꯪ ꯃꯊꯪ ꯊꯕꯛ ꯂꯩꯌꯦꯕꯀꯣ ꯑꯩꯁꯦ ꯊꯕꯛꯁꯦ ꯑꯍꯨꯝ ꯃꯔꯤ ꯆꯠꯊꯣꯛꯧꯕ ꯂꯩꯕ ꯑꯗꯨꯒꯤꯅꯦꯕ ꯑꯩꯅ ꯅꯉꯣꯟꯗ ꯍꯧꯖꯤꯛ ꯀꯔꯤꯌꯔ ꯇꯧꯕ
ꯑꯣ ꯌꯨꯝꯗ ꯆꯠꯂꯗꯤ ꯅꯪ ꯅꯨꯡꯉꯥꯏꯔꯅꯤ ꯑꯍꯥꯎ ꯖꯔꯅꯤ
ꯀꯔꯥꯏ ꯋꯥꯔꯥꯏ ꯅꯨꯡꯉꯥꯏꯕ ꯂꯥꯏꯔꯤ ꯑꯅꯥꯕꯒꯤ ꯃꯅꯥꯛꯇ ꯆꯠꯇꯣꯏꯅꯦ
ꯑꯅꯥꯕꯒꯤ ꯃꯅꯥꯛꯇ ꯆꯠꯂꯁꯨ ꯌꯨꯝꯗ ꯆꯠꯂꯗꯤ ꯑꯍꯥꯎꯕ ꯆꯥꯏꯔꯦꯗꯅ ꯅꯪꯗꯤ ꯑꯗꯨꯗ ꯍꯋꯥꯏ ꯍꯋꯥꯏ ꯃꯅꯥ ꯊꯣꯡꯕ ꯆ ꯆꯥꯗ꯭ꯔꯦꯗꯅ ꯌꯨꯝ ꯆꯠꯂꯗꯤ
ꯑꯗꯨꯝ ꯆꯥꯏꯑꯌꯦ ꯌꯨꯝꯗꯨꯁꯨ ꯑꯩꯈꯣꯏꯗꯤꯀꯣ ꯌꯥꯝꯅ ꯁꯤꯝꯄꯜ ꯑꯣꯏꯅ ꯆꯥꯏ ꯑꯅꯝꯕ ꯃꯇꯝꯗ ꯊꯥꯎꯕꯁ
ꯑꯗꯨ ꯌꯨꯝꯗ ꯆꯥꯕꯗꯤ ꯈꯤꯇꯪꯗꯤ ꯈꯦꯠꯅꯩꯗꯅ
ꯆꯞ ꯃꯥꯟꯅꯩꯗ ꯑꯩꯒꯤꯗꯤ ꯌꯨꯝꯗꯒꯤ ꯁꯨꯝ ꯄꯨꯔꯛꯄꯅꯤꯅꯀꯣ ꯑꯅꯥꯕꯗꯣ ꯌꯥꯝ ꯂꯩꯇꯦꯗ ꯍꯟꯗꯛꯀꯥꯟꯁꯦ ꯅꯨꯡꯁꯥ ꯁꯥꯍꯟꯕꯗꯀꯣ ꯀꯔꯤꯔꯁꯨ ꯍꯧ ꯌꯥꯗ꯭ꯔꯦ ꯀꯔꯤꯅꯣ ꯏꯟꯁꯥꯡ ꯅꯥꯄꯤꯁꯨ ꯍꯧ ꯌꯥꯗ꯭ꯔꯦ ꯆꯥꯛ ꯏꯟꯁꯥꯡꯁꯨ ꯍꯥꯎꯗ꯭ꯔꯦ
ꯑꯣ
ꯑꯍꯥꯎꯕꯁꯨ ꯆꯥꯅꯤꯡꯗ꯭ꯔꯦ
ꯎꯝ ꯑꯗꯨꯅꯦ ꯅꯨꯡꯁꯥ ꯁꯥꯕꯁꯦ ꯊꯥꯎꯒꯨꯝꯕ ꯆꯥꯅꯤꯡꯗꯦ ꯑꯗꯨꯅ ꯑꯩꯁꯨ ꯏꯔꯣꯝꯕ ꯏꯔꯣꯝꯕꯒꯨꯝꯕ ꯆꯥꯔꯦ ꯏꯔꯣꯝꯕꯁꯤꯒ ꯑꯗꯨꯝ ꯀꯩꯅꯣ ꯃꯆꯤꯗ ꯑꯩꯈꯣꯏ ꯑꯇꯣꯞꯄ ꯀꯩꯅꯣꯒꯨꯝ ꯑꯗꯨꯨꯝꯕ ꯑꯃꯗꯤ ꯁꯨꯝ ꯌꯥꯎꯗ꯭ꯔꯒꯗꯤ ꯅꯨꯡꯉꯥꯏꯇꯦꯗꯅꯀꯣ ꯑꯗꯨꯅ ꯑꯩꯗꯤ ꯉꯔꯥꯡꯒꯤ ꯌꯦꯟ ꯊꯣꯡꯕ ꯈꯤꯇꯪ ꯂꯩꯕꯗꯣ ꯑꯗꯨꯗꯨꯒ ꯈꯤꯇꯪ ꯆꯥꯈ꯭ꯔꯦ ꯑꯗꯨ ꯌꯥꯝ ꯍꯥꯎꯔꯦ ꯍꯧꯖꯤꯛ ꯑ
ꯑꯁ ꯅꯪꯗꯤ ꯍꯥꯏꯔ ꯍꯥꯏꯔꯒ ꯅꯣꯏꯗꯤ ꯌꯦꯟ ꯍꯥꯏꯔꯒ ꯅꯣꯏꯗꯤ
ꯌꯦꯟꯁꯦ ꯇꯥꯎꯔꯒꯁꯨ ꯊꯝꯕꯅꯦꯕꯀꯣ ꯑꯇꯥꯎꯕꯒ ꯇꯥꯕꯅ ꯍꯥꯎꯕꯅꯦ ꯑꯗꯨꯒꯥꯟꯗ ꯉꯔꯥꯡꯒꯤꯗꯣ ꯈꯤꯇꯪ ꯂꯦꯝꯕ ꯑꯗꯨꯗꯣ ꯆꯥꯊꯣꯛꯈ꯭ꯔꯦ ꯑꯇꯥꯎꯕ ꯑꯇꯥꯎꯕꯒ ꯇꯥꯕꯗꯤ ꯌꯥꯝ ꯍ ꯑꯩꯁꯨ ꯀꯨꯏꯔꯦ ꯎꯝ ꯅꯍꯥꯟ ꯀꯩꯅꯣꯗ ꯆꯠꯂꯨꯕꯗꯒꯤ ꯍꯜꯂꯛꯑꯕ ꯅꯨꯃꯤꯠꯇꯨꯗ ꯆꯥꯔꯦ ꯑꯗꯨꯒꯤ ꯅꯨꯃꯤꯠ ꯑꯅꯤꯒꯨꯝꯕꯗꯤ ꯆꯥꯔꯦ ꯑꯗꯨꯒ ꯑꯗꯨꯒꯤ ꯃꯇꯨꯡꯗꯒꯤ ꯄꯨꯔꯥ ꯆꯌꯣꯜ ꯑꯃ ꯊꯥꯈ꯭ꯔꯦꯕ ꯑꯩꯅ ꯆꯥꯗꯕꯗꯣ ꯑꯗꯨꯒ ꯉꯔꯥꯡꯗꯣ ꯆꯥꯕꯅꯦꯕ ꯑꯗꯨ ꯆꯥꯗꯕ ꯑꯩꯁꯨ ꯀꯨꯏ ꯕ ꯑꯗꯨꯒ ꯉꯔꯥꯡꯗꯣ ꯆꯥꯔꯦ ꯑꯗꯨꯒ ꯁꯤꯁꯨ ꯑꯃꯨꯛ ꯍꯣꯔꯦꯟ ꯆꯥꯔꯅꯤ ꯍꯥꯏꯗꯤ ꯍꯣꯔꯦꯟ ꯆ ꯊꯣꯡꯗꯣꯏꯅꯤꯗꯅ ꯆꯥꯛ ꯊꯣꯡꯕꯅꯤꯅ ꯑꯗꯨ
ꯍꯥꯎꯅꯤ ꯌꯥꯝꯅ ꯆꯝꯅ ꯊꯣꯡꯕꯗꯣ ꯆꯝꯊꯣꯡꯕꯗꯣ
ꯑꯥꯎ ꯆꯝꯊꯣꯡ ꯊꯣꯡꯕꯗꯣ ꯌꯥꯝ ꯍꯥꯎꯋꯦ ꯎ ꯀꯩꯅꯣꯒꯨꯝꯕ ꯑꯩꯈꯣꯏꯒꯤ ꯁꯥ ꯆꯥꯔꯁꯨ ꯑꯩꯈꯣꯏꯒꯤ ꯆꯝꯅ ꯊꯣꯡꯕꯗꯣꯀꯣ ꯑꯩꯈꯣꯏꯒꯤ ꯐꯨꯠꯂꯒ ꯀꯩꯅꯣ ꯇꯧꯕꯗꯣ ꯑꯗꯨ ꯑꯗꯨ ꯑꯗꯨ ꯆꯥꯅꯤꯡꯉꯦ ꯑꯗꯣ ꯊꯥꯎꯒꯨꯝꯕ ꯇꯧꯕꯗꯨ ꯆꯥꯅꯤꯡꯗꯦ ꯊꯥꯎꯒꯨꯝꯕꯗꯨꯗꯤ ꯍꯥꯎꯇꯦꯕ ꯍꯥꯏꯗꯤ ꯍꯥꯎ ꯍꯥꯎꯅꯤꯅ ꯌꯥꯝꯅ ꯁꯥꯕꯗꯣ ꯎ ꯀꯔꯦꯟ ꯊꯥꯅꯤꯅ ꯈꯣꯏ ꯀ ꯀꯩꯅꯣ ꯑ ꯑꯗꯨꯅ ꯐꯩꯌꯦ ꯑꯗꯨꯃꯥꯏꯅ ꯈꯜꯂꯦ ꯆꯝꯕꯗꯨꯅꯗꯤ ꯍꯥꯎꯋꯦ
ꯎꯝ ꯍꯧꯖꯤꯛ ꯑꯆꯝꯕꯅꯦ ꯈ꯭ꯋꯥꯏꯗꯒꯤ ꯍꯥꯎꯔꯕꯅꯦ ꯂꯣꯏꯅꯃꯛ
ꯎꯝ
ꯑ ꯑꯩꯗꯤꯀꯣ ꯑꯁꯤ ꯋꯥꯍ ꯑꯩ ꯂꯩꯐꯝꯗꯤ ꯁꯥꯃꯟꯗꯨꯅꯀꯣ ꯎꯝ ꯆꯛꯅꯅꯕ ꯃꯤ ꯁꯤꯔ ꯌꯧꯔꯕꯅꯤ ꯁꯥꯃꯟꯕꯗ
ꯎꯝ ꯑꯗꯣ ꯍꯧꯖꯤꯛꯀꯥꯟꯁꯦ ꯁꯥꯕꯁꯨ ꯌꯥꯝ ꯍꯥꯥꯡ
ꯅꯍꯣꯔꯏ ꯄꯨꯡ ꯀꯋꯥꯏ ꯊꯣꯛꯗꯣꯏꯅꯣ
ꯑꯩꯁꯦ ꯍꯣꯔꯦꯟ ꯀꯩꯅꯣꯗ ꯊꯣꯛꯇꯣꯏꯅꯦ ꯄꯨꯡ ꯍꯧꯖꯤꯛ ꯕꯥꯔꯣ ꯇꯥꯔꯦ ꯍꯣꯔꯦꯟ ꯄꯨꯡ ꯑꯁꯤꯗꯒꯤ ꯆꯠꯄꯗꯤ ꯄꯨꯡ ꯀꯩꯅꯣꯗ ꯆꯠꯂꯅꯤ ꯑꯍꯨꯝ ꯃꯈꯥꯏ ꯁ꯭ꯋꯥꯏꯒꯨꯝꯕꯗ ꯆꯠꯀꯅꯤ ꯑꯗꯨꯒ ꯑꯩꯈꯣꯏꯗꯣ ꯌꯥꯝ ꯁꯥꯏꯌꯦꯕꯀꯣ ꯄꯨꯡ ꯀꯩꯅꯣꯗ ꯊꯦꯡꯅ ꯅꯨꯃꯤꯠ ꯇꯥꯕ ꯕꯅꯤꯅ ꯁꯤꯗꯗꯤ ꯑꯗꯨꯝ ꯄꯨꯡ ꯀꯩꯅꯣ ꯇꯔꯦꯠ ꯃꯈꯥꯏ ꯁ꯭ꯋꯥꯏꯗꯒ ꯑꯗꯨꯝ ꯃꯝꯃꯦꯕꯀꯣ ꯑ ꯑꯗꯨꯗꯨꯅ ꯄꯨꯡ ꯀꯩꯅꯣꯒꯗ ꯆꯠꯂꯗꯤ ꯌꯥꯔꯦ ꯄꯨꯡ ꯃꯔꯤ ꯃꯔꯤꯒꯨꯝꯕꯗ ꯌꯥꯎꯔꯗꯤ ꯈꯔ ꯏꯪꯊꯔꯛꯑꯒ ꯑꯗꯨꯅ ꯑꯩꯅ ꯍꯣꯔꯦꯟ ꯄꯨꯡ ꯑꯍꯨꯝ ꯃꯈꯥꯏ ꯁ꯭ꯋꯥꯏꯒꯨꯝꯕꯗ ꯆꯠꯀꯦ
ꯑ ꯍꯣꯏ ꯅꯪ ꯂꯩꯐꯝꯗꯣ ꯅꯪ ꯂꯩꯐꯝꯗꯣ ꯃꯁꯦ ꯄꯨꯡ ꯀꯌꯥ ꯋꯥꯏ ꯑꯗꯨꯃꯝꯒꯦ
ꯑꯗꯨꯅꯦ ꯑꯩꯅ ꯍꯥꯏꯁꯦ ꯄꯨꯡ ꯇꯔꯦꯠ ꯃꯈꯥꯏ ꯁ꯭ꯋꯥꯏꯗ
ꯃꯝꯝꯕ
ꯑ
ꯑꯁ ꯌꯥꯝ ꯊꯤꯅ ꯈꯦꯠꯅꯔꯦ ꯑꯩ ꯂꯩꯐꯝꯒ
ꯎꯝ ꯑꯗꯨꯅꯦ ꯍꯧꯖꯤꯛꯀꯥꯟꯁꯦ ꯎꯝ ꯈꯪꯗꯦ ꯌꯥꯝ ꯁꯥꯏꯌꯦ ꯁꯥꯕꯅꯤꯅ ꯑꯩ ꯉꯝꯗꯗꯅ ꯍꯧꯖꯤꯛ ꯔꯨꯝ ꯃꯅꯨꯡꯗ ꯏꯪꯍꯟꯅꯕꯗꯣ ꯉꯥꯛꯇꯪ ꯊꯥꯔꯦ ꯃꯩꯁꯨ ꯃꯨꯠꯂꯨꯔꯦꯕ ꯉꯥꯛꯇꯪꯗꯣ ꯑꯩꯁꯦ ꯃꯤ ꯑꯃ ꯑꯃꯒ ꯍꯥꯏꯗꯤ ꯑꯩꯒꯤ ꯏꯃꯥꯟꯅꯕ ꯑꯃꯒ ꯋꯥꯔꯤ ꯁꯥꯟꯅꯔꯝꯕꯅꯦ ꯑꯗꯨꯒ ꯃꯩ ꯃꯨꯊꯣꯛ ꯂꯣꯏ ꯀꯩꯅꯣ ꯇꯧꯈ꯭ꯔꯦꯕ ꯃꯩ ꯃꯨꯊꯣꯛꯈꯤꯗꯅ ꯄꯨꯂꯞ ꯁꯥꯕꯗ ꯗꯩ ꯉꯥꯏꯍꯥꯛꯇꯪ ꯃꯤꯅꯤꯠ ꯑꯅꯤꯃꯨꯛ ꯃꯨꯠꯂꯦ ꯃꯩꯗꯣ ꯑꯗꯨꯒ ꯀꯩꯅꯣ ꯇꯧꯔꯛꯑꯦ ꯑꯃꯨꯛ ꯐꯠ ꯂꯥꯛꯑꯦ ꯂꯥꯛꯄꯗꯒꯤ ꯑꯩꯁꯦ ꯁꯥꯃꯟꯗꯅ ꯆꯥꯛꯁꯨ ꯊꯣꯡꯉꯨꯕꯒꯤꯒ ꯁꯥꯕꯅꯦ ꯑꯗꯩꯗꯤ ꯀꯥꯟꯅꯗꯦ ꯁꯤꯗꯤ ꯉꯥꯛꯇꯪ ꯍꯜꯂꯒꯦꯅ ꯑꯏꯪꯕꯤ ꯊꯥꯔꯒ ꯍꯧꯖꯤꯛꯇꯛ ꯉꯥꯛꯇꯪ ꯏꯪꯊꯔꯦ ꯆꯥꯛꯁꯨ ꯆꯥꯊꯣꯛꯈ꯭ꯔꯦ ꯑꯗꯨꯒ ꯉꯥꯏꯍꯥꯛ ꯂꯩꯔꯒ ꯑꯗꯨꯒ ꯑꯃꯨꯛ ꯑꯩ ꯊꯣꯡꯕ ꯊꯥꯛꯄ ꯑꯃꯨꯛ ꯇꯧꯊꯣꯛꯑꯒ ꯊꯝꯗꯣꯛꯑꯅꯤ ꯑꯗꯨꯒ ꯏꯔꯨꯖ ꯃꯥꯏꯊꯖꯔꯒ ꯀꯦꯠꯊꯔꯒ ꯆꯠꯇꯣꯏꯅꯦ ꯀꯦꯗꯕꯗꯤ ꯌꯥꯗꯦ
ꯊꯤꯒꯅꯤ ꯍꯣꯔꯦꯟ ꯅꯪ ꯍꯣꯔꯦꯟ ꯅꯪ ꯅꯪꯅ ꯅꯝꯊꯨꯔꯝꯃꯨꯀꯣ ꯁꯨꯝ ꯀꯔꯤꯗꯣ ꯇ ꯅꯝꯊꯨꯔꯝꯃꯣ
ꯅꯝꯊꯨꯗꯣꯏꯅꯦ ꯂꯣꯏꯅ ꯅꯝꯊꯨꯗꯕ ꯌꯥꯗꯦ ꯑꯩꯅ ꯅꯝꯊꯨꯗ꯭ꯔꯗꯤ ꯀꯅꯥꯅ ꯅꯝꯊꯨꯗꯣꯏꯅꯣ
ꯑꯗꯨꯅꯦ ꯑꯗꯨ ꯅꯠꯇ꯭ꯔꯣ ꯑꯩꯅ ꯏꯃꯥꯟꯅꯕꯤ ꯍꯥꯏꯔꯤꯁꯤ ꯅꯪꯕꯨ
ꯑꯗꯣ ꯑꯩ ꯑꯥ ꯑꯩꯅ ꯍꯣꯔꯦꯟ ꯑꯩꯅ ꯍꯦꯛ ꯁꯤꯗꯒꯤ ꯊꯣꯛꯄꯁꯤꯗ ꯃꯌꯥꯝꯁꯤꯗ ꯑꯩ ꯉꯥꯛꯇꯅꯤ ꯌꯦꯡꯉꯛꯇꯣꯏꯁꯦ ꯑꯩ ꯇꯅꯤ ꯃꯣꯏꯅ ꯃꯊꯪ ꯃꯊꯪ ꯃꯊꯪ ꯌꯦꯡꯉꯨꯛꯇꯣꯏꯁꯦ
ꯅꯠꯇꯦ ꯅꯪꯕꯨ ꯀꯔꯝꯥꯏꯅ ꯅꯪꯕꯨ ꯂꯥꯏ ꯃꯆꯥ ꯑꯣꯏꯔꯕ꯭ꯔꯕ
ꯑꯩꯁꯦ ꯂꯥꯏ ꯃꯆꯥꯔ ꯀꯩꯅꯣ ꯈꯪꯗꯦ ꯃꯣꯏꯅ ꯌꯦꯡꯗꯣꯏꯁꯦ ꯍꯦꯛꯇ ꯀꯩꯅꯣ ꯐꯖ ꯕꯤ ꯂꯪꯇ꯭ꯔꯤꯛ ꯂꯪꯕꯤ ꯑꯃ ꯂꯥꯛꯑꯦ ꯍꯥꯏꯔꯒ ꯑꯩꯈꯣꯏꯒꯤ ꯀꯩꯅꯣ ꯇꯧꯗꯣꯏꯅꯤ ꯌꯦꯡꯅꯔꯛꯇ ꯑꯗꯨꯒꯤ ꯃꯌꯥꯝꯁꯦ ꯑꯩꯅꯒ ꯈꯤꯇꯪ ꯃꯉꯥꯟꯒꯁꯦ ꯀ꯭ꯔꯦꯛ ꯀ꯭ꯔꯦꯛ ꯀ꯭ꯔꯦꯛ ꯊꯧꯗꯣꯛꯑꯒ ꯆꯠꯄꯁꯤꯗꯀꯣ ꯑꯗꯒꯤ ꯑꯩꯅ ꯁꯦꯠꯂꯤꯕꯒꯁꯦ ꯈꯤꯇꯪ ꯀꯩꯅꯣ ꯇꯧꯔꯒ ꯁꯦꯠꯂꯅꯤ ꯑꯗꯨꯒ ꯃꯣꯏꯅ ꯌꯦꯡꯉꯛꯇꯣꯏꯁꯦ ꯃꯁꯛ ꯐꯖꯕꯤ ꯑꯩꯈꯣꯏꯒꯤ ꯑꯩꯈꯣꯏꯒꯤ ꯀꯩꯅꯣꯒꯨꯝꯕꯅ ꯃꯪꯉꯥꯜꯒ ꯃꯌꯥꯝ ꯌꯥꯝ ꯊꯥꯗꯣꯛꯑꯒ ꯊꯂꯛꯏꯗꯅꯀꯣ ꯑꯗꯨꯃꯥꯏꯅ ꯊꯣꯛꯂꯛꯄꯤ ꯃꯥꯟꯗꯣꯏꯅꯦꯕ
ꯅꯪꯅꯁꯦ ꯄꯨꯔꯥꯅꯦꯅꯕ ꯇꯧꯗꫭꯔꯤꯏꯁꯦ
ꯑꯗꯨ ꯍꯣꯔꯦꯟ ꯂꯣꯏ ꯌꯦꯡꯉꯛꯑꯅꯤ ꯑꯗꯒꯤ ꯉꯥꯟꯗꯣꯏꯅꯦ ꯂꯪꯇ꯭ꯔꯤꯛ ꯂꯪꯍꯟꯗꯣꯏꯅꯦ ꯁꯅꯥꯒꯁꯦ ꯑꯥ ꯀꯩꯅꯣꯒꯨꯃꯥꯏꯅ ꯍꯤꯔꯥꯗꯧꯅ ꯑꯩꯈꯣꯏꯒꯤ ꯅ ꯇ꯭ꯔꯛ ꯇ꯭ꯔꯛ ꯇ꯭ꯔꯛ ꯂꯪꯍꯟꯕꯤꯒ ꯁꯤꯔꯒ ꯆꯠꯇꯣꯏꯅꯦ
ꯑꯁ ꯇꯧꯗꯣꯔꯤ ꯇꯧꯗꯣꯔꯤ ꯅꯪ ꯈꯪꯉꯤꯅꯦ ꯅꯪꯒꯤ ꯑꯃ ꯂꯩꯕꯤꯗꯣ ꯑꯩ ꯊꯣꯛ ꯄꯨꯊꯣꯔꯛ ꯑꯗꯤ ꯑꯩꯗꯅꯦ ꯑꯩ ꯃꯤ ꯑꯇꯣꯞꯄ ꯎꯗꯦ ꯑꯩ ꯃꯉꯥꯏꯔꯦ ꯀꯥꯏꯅ ꯀꯣꯛꯗꯣ ꯍꯥꯏꯔꯒ ꯐꯦꯠ ꯐꯦꯠ ꯇꯧꯔ ꯆꯠꯇꯧꯕꯗꯣ
ꯑꯗꯨꯅꯦ ꯆꯠꯇꯕ ꯌꯥꯗꯦ ꯑꯗꯨꯃꯥꯏꯅ ꯆꯠꯇ꯭ꯔꯗꯤ ꯀꯩꯅꯣ
ꯅꯣꯏ ꯍꯣꯔꯦꯟ ꯑꯥ ꯅꯣꯏ ꯅ ꯅꯣꯏ ꯃꯔꯨꯞꯈꯣꯏꯒ ꯄꯨꯟꯅꯤꯒ ꯍꯥꯏꯕꯗꯣ ꯑꯥ ꯅꯣꯏ ꯃꯔꯨꯞꯈꯣꯏꯒ ꯄꯨꯟꯅꯤ ꯍꯥꯏꯕꯗ ꯅꯪ ꯀꯔꯤꯔꯣ ꯇꯧꯗꯣꯏꯔꯥ ꯑꯥ ꯀꯔꯤ ꯅꯣꯏ ꯕꯨꯔꯥꯒ ꯂꯩꯔꯒ
ꯄꯨꯔꯛꯑꯒ ꯂꯩꯕ ꯍꯥꯏꯗꯤ ꯅꯠꯇꯤꯌꯦ ꯑꯩꯈꯣꯏ ꯊꯣꯡꯉꯒ ꯀꯩꯅꯣ ꯄꯨꯔꯛꯇꯣꯏꯅꯦ ꯊꯣꯡꯉꯒ ꯑꯩꯅ ꯁꯤꯗꯒꯤ ꯆꯥꯛꯀ ꯀꯩꯅꯣꯒ ꯊꯣꯡꯉꯅꯤ ꯑꯗꯒꯤ ꯃꯣꯏꯅ ꯃꯣꯏꯅ ꯀꯩꯅꯣ ꯇꯧꯔꯅꯤ ꯁꯤꯡꯖꯨ ꯕꯣꯔꯥ ꯄꯨꯣꯔꯛꯑꯅꯤ ꯑꯦ ꯀꯤꯅꯤꯆꯠ ꯅꯥꯒ ꯑꯗꯨꯒ ꯍꯣꯔꯦꯟ ꯆꯥꯊꯗꯣꯏꯅꯤ ꯑꯗꯨꯒ ꯇꯥꯊꯔꯒ ꯑꯩꯈꯣꯏꯒꯤ ꯀꯩꯅꯣ ꯇꯧꯗꯣꯏꯅꯦ ꯋꯥꯔꯤ ꯃꯌꯥꯝ ꯁꯥꯟꯅꯗꯣꯏꯅꯦ
ꯃꯣꯏ
ꯋꯥꯔꯤ ꯃꯌꯥꯝ ꯑꯃ ꯅꯩꯅꯗꯣꯏꯅꯦ ꯑꯗꯨ ꯍꯥ
ꯍꯣꯏ ꯑꯗꯨꯃꯥꯏꯅ ꯄꯣꯠꯂꯥꯛꯇꯕ ꯀꯨꯏꯔꯕ ꯐꯪꯗꯕ
ꯑꯗꯣ ꯁꯨꯃꯥꯏꯅ ꯑꯃꯨꯣꯝ ꯑꯃ ꯄꯨꯟꯕꯁꯤꯁꯨ ꯅꯨꯡꯗꯤ ꯅꯨꯡꯉꯥꯏꯌꯦ ꯄꯨꯟꯗ꯭ꯔꯒꯗꯤ ꯀꯃꯥꯏꯅ ꯇꯧꯅꯤ ꯅꯠꯇ꯭ꯔꯒꯗꯤ ꯁꯨꯝ ꯋꯥꯈꯜꯁꯨ ꯅꯨꯡꯉꯥꯏꯊꯣꯛꯄ ꯐꯥꯗꯣꯛꯁꯨ ꯅꯨꯡꯉꯥꯏꯊꯣꯛꯄ ꯍꯥꯏꯁꯦ ꯌꯥꯝ ꯃꯔꯨꯅꯤ
ꯍꯣꯏ ꯏꯃꯥꯟꯅꯕꯗꯤ ꯑꯩꯉꯣꯟꯗ ꯐꯣꯟ ꯇꯧꯔꯛꯑꯝꯕꯅꯦꯕ ꯃꯥꯅ ꯐꯪꯕ꯭ꯔꯥꯅ ꯍꯥꯏꯅ ꯐꯪꯗ꯭ꯔꯤꯒꯤꯅꯦ ꯉꯥꯏꯈꯣꯅꯦ ꯍꯥꯏꯕ ꯃꯥꯁꯨ ꯇꯧꯅꯔꯕꯗꯤ ꯂꯥꯏꯔꯤꯛꯇ ꯄꯥ ꯂꯩꯕꯁꯨ ꯀꯣꯛ ꯉꯥ ꯑꯣꯏꯅꯀꯣ
ꯑꯗꯨꯅꯦ ꯀꯣꯛ ꯉꯥꯎꯋꯤꯗꯅ ꯑꯗꯨꯅ ꯀꯩꯅꯣ ꯇꯧꯗꯕ ꯌꯥꯗꯦ ꯈꯔꯁꯨ ꯀꯩꯅꯣ ꯄꯨꯟꯗ ꯎꯄ ꯌꯥꯗ ꯅꯠꯇ꯭ꯔ ꯆꯠꯀꯗꯕꯅꯦ ꯈꯔ ꯈꯔ ꯆꯠꯊꯣꯛꯀꯗꯕꯅꯦ ꯑꯗꯨꯒ ꯂꯧꯁꯤ ꯇꯥꯟꯒꯗꯕꯅꯦ ꯃꯔꯨꯞꯁꯤꯡꯒ ꯄꯨꯜꯂꯒ ꯑꯅꯧ ꯑꯅꯧꯕ ꯀꯔꯤ ꯀꯔꯥ ꯂꯩꯕꯅꯤ
ꯑꯗꯨꯅꯦ ꯍꯥꯏꯔꯤꯁꯦ ꯈꯜꯂꯤꯅꯦ ꯑꯩꯈꯣꯏꯁꯨ ꯑꯗꯨꯝ ꯍꯥꯏꯅ
ꯑꯗꯨꯃꯥꯏꯅ ꯌꯦꯡꯗ꯭ꯔꯗꯤ ꯀꯃꯥꯏꯅ ꯑꯩꯈꯣꯏꯗ ꯑꯩꯈꯣꯏꯗ ꯋꯥꯈꯜ ꯂꯧꯁꯤꯡ ꯊꯣꯛꯇꯣꯔꯤꯕꯅꯣ
ꯑꯗꯨꯅꯦ ꯑꯗꯣ ꯑꯩ ꯍꯣꯔꯦꯟꯃꯨꯛꯀ ꯇꯧꯔꯛꯑꯒꯦ
ꯍꯣꯏ ꯍꯣꯏ ꯊꯝꯃꯁꯦ ꯍꯥꯏꯔꯣ ꯊꯝꯃꯒꯦ
ꯑꯥꯎ
ꯑꯧ ꯑꯧ ꯊꯝꯃꯒꯦ ꯑꯗꯨꯗꯤ ꯊꯝꯃꯣ ꯅꯪꯁꯨ ꯎꯝ